ꯇꯥꯏ ꯀꯩꯗꯧꯔꯤꯅꯣ
ꯑꯁ ꯍꯨꯖꯤꯛ ꯌꯥꯝ ꯀꯟꯅ ꯇꯥꯏ ꯅꯪꯒꯤ ꯗꯣ ꯀꯔꯤꯔꯣ ꯅꯦꯋꯥꯛꯅꯦ ꯇꯥꯕ꯭ꯔꯣ
ꯑꯩꯒꯤ ꯀꯩꯀꯩ ꯇꯥꯏ ꯍꯥꯏꯕ
ꯎꯝ ꯉꯁꯥꯏꯗꯣ ꯌꯥꯝ ꯀꯟꯅ ꯇꯥꯕꯗꯨꯒꯤꯅꯦ
ꯍꯨꯖꯤꯛꯇꯤ
ꯑꯗꯨꯝ ꯇꯥꯏꯌꯦ ꯎꯝ
ꯈꯣꯟꯖꯦꯟꯔꯣ
ꯎꯝ ꯍꯧꯖꯤꯛꯇꯣ ꯐꯖꯅ ꯀꯟꯅ ꯇꯥꯔꯛꯄꯗꯨꯒꯤꯅꯦ
ꯋꯥꯔꯤ ꯁꯥꯕ ꯂꯣꯏꯗꯔ꯭ꯤꯀꯥꯟ ꯊꯝꯒꯤꯅꯤ
ꯎꯝ ꯀꯔꯤ ꯃꯇꯥꯡꯅꯣ ꯍꯧꯖꯤꯛꯀꯤꯗꯣ ꯑꯁ ꯀꯥꯎꯒꯔ꯭ꯦꯅꯦ ꯑꯃꯨꯛ
ꯎꯝ ꯆꯁꯦ ꯍꯥꯏꯕꯨꯀꯣ ꯑꯩꯕꯨ
ꯑꯣ
ꯃꯊꯟꯗ ꯆꯠ ꯆꯠꯂꯗꯤ ꯍꯥꯏꯗꯤ ꯃꯊꯟꯗ ꯆꯠꯅꯤꯡꯗ꯭ꯔꯗꯤ ꯏꯃꯥꯟꯅꯕꯤ ꯀꯧꯑꯣ ꯍꯥꯏꯕ ꯃꯥꯜꯂꯦ ꯅꯪꯅ ꯆꯅꯤꯡꯕ ꯃꯐꯝꯗ ꯄꯨꯕꯤꯒꯦ ꯍꯥꯏꯕ ꯃꯥꯜꯂꯦꯕ
ꯑꯥ
ꯑꯗꯣ ꯑꯩꯉꯣꯟꯗ ꯍꯥꯏꯔꯛꯄ ꯀꯣꯏꯕ ꯆꯠꯅꯤꯡꯕ꯭ꯔꯥ ꯑꯩꯉꯣꯟꯗ ꯁꯨꯃꯥꯏ ꯍꯥꯏꯔꯛꯕ
ꯑꯣ
ꯑꯩꯅ ꯅꯪ ꯄꯨꯕꯤꯒꯦꯔꯣ ꯍꯥꯏꯔꯒ ꯄꯨꯕꯤꯒꯦ ꯅꯪ ꯆꯠꯅꯤꯡꯕ ꯃꯐꯝꯗ ꯁꯨꯃꯥꯏ ꯍꯥꯏꯔꯛꯄ ꯀꯅꯥꯅ ꯑꯗꯨ ꯅꯨꯄꯥꯗꯨꯅ ꯍꯥꯏꯔꯛꯄ ꯍꯥꯏꯅ ꯑꯁꯤ ꯀꯥꯏ ꯍꯥꯏꯕꯤꯕ ꯆꯍꯤ ꯀꯌꯥ ꯁꯨꯔꯒꯦ ꯍꯥꯏꯔꯒ ꯆꯍꯤ ꯈꯣꯏꯒ ꯆꯞ ꯃꯥꯟꯅꯩꯌꯦ ꯍꯥꯏꯕ ꯑꯩꯅ ꯑ ꯆꯠꯂꯣ ꯅꯊꯠ ꯆꯠꯂꯣꯏ ꯆꯠꯀꯗꯧꯕ ꯇꯜꯂꯦ ꯍꯥꯏꯕꯤꯕ
ꯎꯝ ꯌꯥꯝ ꯆꯠꯂꯝꯒꯅꯤꯗ
ꯃꯥꯜꯂꯦ ꯑꯩꯒꯤꯁꯨ ꯑꯃ ꯅꯠꯇꯗꯤꯌꯣ ꯑꯗꯨꯒ
ꯎꯝ
ꯀꯃꯥꯏꯅꯅꯣ ꯑꯃꯗꯨꯅ ꯀꯃꯥꯏꯟ ꯇꯧꯕꯖꯥꯔ ꯍꯥꯏꯠ ꯊꯝꯕ ꯖꯥꯔ ꯑꯃꯗꯣ ꯑꯃ ꯍꯥꯏꯗꯤ ꯑꯩꯈꯣꯏꯒ ꯑꯁꯤꯗ ꯂꯩꯃꯤꯟꯅꯕꯗꯣ
ꯑ ꯇꯥꯎꯈ꯭ꯔꯥꯕꯅꯦ ꯇꯥꯕ꯭ꯔꯣ
ꯇꯥꯏꯌꯦ
ꯑꯁ ꯑꯩꯒꯤ ꯍꯣꯁꯄꯣꯜ ꯑꯝꯇ ꯍꯥꯡꯕꯤꯌꯣ ꯍꯥꯏꯕ
ꯎꯝ ꯎꯝ ꯅꯍꯥꯛ ꯑꯃꯨꯛ ꯃꯣꯏꯗꯣ ꯑꯃꯨꯛ ꯇꯝꯕ ꯆꯠꯂꯦꯗꯅ ꯑꯩꯗꯤ ꯌꯦꯡꯅꯤꯡꯗꯦ ꯃꯣꯏ ꯇꯧꯕꯤꯔꯣ
ꯍꯥꯢ
ꯅꯨꯄꯤꯗꯣ ꯃꯕꯥꯅꯤ ꯈꯛꯇ ꯃꯥꯜꯂꯦꯀꯣ
ꯈꯪꯗꯦ ꯅꯍꯥꯟꯗꯤ ꯌꯥꯝꯃꯦ ꯅꯍꯥꯟ ꯍ
ꯌꯥꯝ ꯅꯩꯌꯦꯅꯦ
ꯎꯝ ꯉꯥꯜꯂꯤꯌꯦ
ꯃꯌꯥꯝꯕ ꯂꯩꯇꯕ ꯃꯥꯜ ꯂꯩꯇꯕ꯭ꯔꯥ
ꯈꯪꯗꯦ ꯂꯩꯔꯁꯨ ꯑꯗꯨꯝ ꯀꯣꯏꯕ ꯆꯠꯂꯦꯀꯣ ꯃꯥꯗꯤ
ꯎꯝ ꯀꯤꯗꯦ ꯍꯥꯏꯕꯅꯦ
ꯀꯔꯤꯁꯨ ꯍꯥꯏꯕ ꯉꯝꯃꯣꯏꯅꯦ ꯃꯌꯥꯝꯕꯗꯨ
ꯎꯝ ꯃꯥꯕꯨ ꯍꯦꯟꯅ ꯀꯤꯌꯦ ꯍꯥꯏꯕꯅꯦ
ꯆꯦꯡꯕ꯭ꯔꯣ
ꯎꯝ ꯍꯥꯏꯌꯦ
ꯎꯝ ꯀꯃꯥꯏꯅ ꯀꯤꯔꯤꯕ ꯃꯅꯥꯎ ꯅꯨꯄꯤꯕꯨ
ꯈꯪꯗꯦ ꯑꯩꯁꯨ
ꯍꯣꯏ
ꯆꯍꯤ ꯂꯦꯟꯒꯥꯅꯤꯅ ꯃꯕꯥꯅꯤꯗꯤ
ꯑꯗꯨ ꯄꯥꯁ ꯑꯗꯨꯃꯥꯏꯅ ꯇꯧꯕꯅꯦ
ꯎꯝ ꯑꯩꯗꯤ ꯃꯁꯥꯛꯐꯥꯎ ꯀꯥꯎꯈ꯭ꯔꯦ ꯍꯧꯖꯤꯛ ꯀꯤꯗꯣ ꯑꯥ ꯊꯝꯈꯤꯕꯗꯣ ꯈꯪꯗꯦꯍꯦ ꯃꯇꯥꯝꯗꯣ ꯊꯣꯛꯑꯦ ꯍꯣꯏ ꯋꯥꯔꯤ ꯅꯨꯡꯉꯥꯏꯕꯒꯤ ꯑꯣꯏ ꯃꯥꯜꯂꯦ ꯎꯝ
ꯍ
ꯑꯦ ꯅꯣꯡ ꯇꯥꯔꯗꯤ ꯐꯗꯣꯏꯅꯦ
ꯅꯍꯥꯟ ꯅꯪꯅ ꯇꯧꯕ ꯊꯤ ꯆꯥꯏ ꯍꯥꯏꯕ ꯅꯨꯄꯤꯗꯣ ꯃꯅꯥꯎꯅꯨꯄꯤꯗꯣ ꯑꯩꯈꯣꯏꯅ ꯇꯤꯟꯅꯕꯗꯣ
ꯀꯔꯤ ꯍꯥꯏꯕ
ꯅꯪꯒ ꯀꯣꯜ ꯇꯧꯕ ꯅꯨꯄꯤꯗꯣ ꯃꯅꯥꯎꯅꯨꯄꯤꯗꯣ
ꯐꯖꯅ ꯇꯥꯗꯦ ꯑꯃꯨꯛꯀ ꯍꯥꯏꯔꯛꯑꯣ
ꯅꯪꯒ ꯀꯣꯜ ꯉꯔꯥꯡ ꯇꯥꯎꯕ ꯅꯨꯄꯤꯗꯣ ꯃꯅꯥꯎ ꯅꯨꯄꯤꯗꯣ
ꯃꯅꯥꯎꯅꯨꯄꯤ
ꯎꯝ
ꯀꯅꯥꯔ ꯍꯣꯏ
ꯃꯩꯇꯩ ꯅꯨꯄꯥ ꯀꯣꯏꯕꯗꯣ ꯑꯁ
ꯃꯩꯇꯩ ꯅꯨꯄꯥ ꯀꯅꯥ
ꯅꯍꯥꯟ ꯉꯔꯥꯡ ꯅꯪ ꯀꯣꯜ ꯇꯧꯕ ꯅꯨꯄꯤꯗꯣ ꯅꯪꯅ ꯀꯩ ꯍꯤꯟꯁꯥꯡ ꯆꯥꯔꯛꯑꯦ ꯃꯥꯅ ꯀꯩꯪ ꯍꯦꯟꯖꯥꯡ ꯆꯥꯔꯒꯦ ꯍꯥꯏꯔꯒ ꯅꯪꯅ
ꯑꯣ ꯑꯣ ꯑꯣ ꯑꯣ ꯑꯣ ꯑꯣ ꯑꯣ
ꯄꯤꯗꯣ
ꯑꯥꯎ
ꯅꯔꯁꯤꯡ ꯇꯝꯒꯦ ꯇꯧꯕ ꯃꯥꯜꯂꯦ
ꯃꯅꯥꯎꯅꯨꯄꯤꯗꯣ
ꯎꯝ ꯑꯩꯉꯣꯟꯗ ꯍꯪꯉꯕ ꯑꯩ ꯑꯩꯅ ꯑꯩꯗꯤ ꯀꯩꯁꯨ ꯇꯧꯔꯣꯏꯗ ꯅꯔꯁꯁꯤꯡ ꯇꯝꯃꯣ ꯑꯗꯨꯃꯥꯏꯅ ꯍꯥꯏꯕ ꯑꯩꯅ ꯇꯝꯅꯤꯡꯗꯦ ꯅꯔꯁ ꯀꯒꯨꯝꯕꯗꯤ ꯑꯩꯅ ꯍꯥꯏꯕꯤꯌꯨ ꯏꯅꯥꯎꯅꯨꯄꯤꯗꯤ ꯀꯩ ꯇꯝꯒꯦ ꯇꯧꯔꯤꯅꯣ ꯍꯥꯏꯔꯒ ꯅꯍꯥꯟ ꯑꯗꯨꯝ ꯀꯩꯅꯣ ꯑꯦꯛꯁ ꯔꯦꯒꯨꯝꯕ ꯂꯧꯕꯗꯣ
ꯑꯥ
ꯑꯗꯨꯒꯤ ꯑꯗꯨꯗꯤ ꯑꯦꯛꯖꯥꯝ
ꯅꯤ ꯑꯃ
ꯑꯗꯨ ꯑꯦꯛꯁ ꯔꯦ ꯂꯧꯕꯒꯤꯗꯨꯅꯦ ꯍꯥꯏꯌꯦꯕ ꯈꯜꯂꯦ ꯍꯥꯏꯌꯦꯕ ꯈꯜꯂꯒ ꯃꯥꯅ ꯑꯃꯨꯛ ꯇꯧꯅꯤꯡꯗꯕ ꯍꯥꯏꯌꯦ ꯃꯄꯨꯗꯨꯅ ꯑꯗꯨꯒ ꯐꯥꯔꯃꯥꯁꯤ ꯃꯤ ꯐꯥꯔꯃꯥꯁꯤꯒꯤꯗꯤ ꯇꯝꯅꯤꯡꯕ ꯃꯥꯜꯂꯦꯕ ꯑꯗꯣ ꯑꯦꯛꯖꯥꯝ ꯊꯣꯛꯇꯕ ꯃꯨꯛ ꯍꯥꯏꯌꯦ
ꯑꫭ
ꯑꯗꯨꯒ ꯑꯩꯅ ꯅꯍꯥꯟꯗꯤ ꯃꯊꯛ ꯄꯥꯏꯕꯒꯤꯗꯨ ꯇꯧꯒꯦ ꯈꯟ ꯍꯥꯏꯔꯝꯕ ꯅꯠꯇ꯭ꯔꯣ ꯑꯩꯅ ꯍꯥꯏꯕ
ꯑ
ꯑꯗꫭ ꯗꯤꯁꯦꯝꯕꯔ ꯃꯇꯥꯡꯅꯤꯅꯅꯦ ꯈ꯭ꯔꯤꯁꯃꯥꯁꯁꯨ ꯂꯩꯕꯒꯤ ꯆꯪꯕꯗꯣ
ꯎꯝ
ꯑꯃꯨꯛ ꯃꯥꯅ ꯆꯪꯅꯤꯡꯗꯕꯒꯤ
ꯑꯁ ꯑꯗꯨꯁꯨ ꯌꯥꯝꯃꯦꯍꯦ ꯀꯔꯤꯅ ꯑꯣꯖꯥꯁꯨ ꯇꯧꯅꯤꯡꯉꯦ ꯍꯥꯏ
ꯑꯃꯅ ꯑꯃ ꯐꯥꯎꯗꯤ ꯇꯧꯗꯤ ꯇꯧꯔꯛꯇꯕ
ꯁꯦꯡꯕꯅꯦ
ꯑꯣ ꯇꯧꯅꯤꯡꯕꯗꯤ ꯌꯥꯝ ꯌꯥꯕꯅꯦ ꯑꯗꯨꯁꯨ ꯃꯆꯤꯟꯗꯤ ꯌꯥꯝ ꯊꯤꯕꯅꯦꯍꯦ
ꯎꯝ ꯑꯁ ꯀꯥꯞꯊꯤꯗꯤ ꯀꫭ ꯃꯣꯏ ꯄꯪꯉꯤ ꯍꯥꯏꯕꯗꯤ ꯁꯨꯞ ꯍꯥꯏ ꯍꯥꯏꯔꯣꯏꯕ ꯃꯣꯏꯗꯤ ꯁꯨꯃꯥꯏ ꯈꫭꯠꯂꯦ ꯁꯨꯃꯥꯏꯅ ꯈꫭꯠꯂꯦ ꯁꯨꯃꯥꯏꯅ ꯍꯥꯏꯔꯛꯅꯦꯕ
ꯎꯝ ꯄꯪꯗꯤ ꯄꯪꯕꯅꯦꯍꯦ ꯑꯗꯨꯁꯨ
ꯎꯝ ꯄꯥꯡꯕꯅꯦ
ꯑꯗꯨꯃꯥꯏꯅ ꯑꯗꯨꯃꯥꯏꯅ ꯈꯣꯠꯂꯦ ꯑꯗꯨꯃꯥꯏꯅ ꯈꯣꯠꯅꯤ ꯑꯗꯨꯃꯥꯏ ꯍꯥꯏꯔꯒꯅꯤ
ꯎꯝ ꯀꯅꯔ ꯅꯍꯥꯟ ꯑꯩ ꯑꯩꯈꯣꯏ ꯏꯕꯣꯛ ꯈꯣꯏꯗ ꯆꯠꯄꯗꯣ ꯈꯜꯂꯦ ꯑꯃꯗꯤ ꯍꯥꯏꯕꯅꯦꯕ ꯃꯣꯏꯗꯣ
ꯅꯔꯁꯤꯡꯒꯤ ꯈꯔ ꯈꯪꯗꯦ ꯃꯥꯔꯛꯀꯤ ꯃꯇꯨꯡ ꯏꯟꯅ ꯃꯣꯏꯗꯤ ꯀꯩꯅꯣ ꯃꯐꯝꯗꯨ ꯄꯤꯅꯤ ꯍꯥꯏꯌꯦ
ꯅꯔꯁꯤ ꯇꯧꯅꯤ ꯍꯥꯏꯕ꯭ꯔꯥ ꯀꯩꯅ ꯅꯔꯁꯤꯡꯗꯤ ꯇꯧꯅꯤꯡꯗꯦ ꯆꯍꯤꯅ ꯌꯥꯝꯕꯅꯦ
ꯑ ꯈꯪ
ꯑꯩꯉꯣꯟꯗ ꯅꯔꯁꯤꯡ ꯇꯧ ꯅꯔꯁꯤꯡ ꯇꯧꯔꯒꯀꯣ
ꯑꯝ
ꯎꯝ ꯃꯄꯥꯟꯂꯝꯗ ꯊꯕꯛꯇꯣ ꯇꯧ ꯍꯥꯏꯕ ꯑꯗꯨꯁꯨ ꯌꯥꯗꯤ ꯌꯥꯏꯑꯕꯀꯣ ꯑꯗꯨ ꯑꯣꯏꯔꯁꯨ
ꯑꯩꯗꯤ ꯑꯗꯨꯒ ꯀꯨꯝꯗꯣ ꯑꯁ ꯑꯝꯇ ꯈꯪꯗꯦ ꯅꯪ ꯑꯣꯏꯅ ꯈꯪꯔꯝꯅꯤ ꯑꯩꯗꯤ
ꯇꯧꯕ ꯌꯥꯏꯌꯦ ꯁꯤꯗ ꯇ꯭ꯔꯦꯅꯤꯡ ꯂꯣꯏꯔꯒ ꯃꯄꯥꯜ ꯂꯝꯗ ꯊꯕꯛ ꯇꯧꯕ ꯌꯥꯏꯌꯦ ꯑꯗꯨꯅ ꯇꯣꯂꯣꯞ ꯈꯤꯇꯪ ꯋꯥꯡꯉꯤ ꯎꯝ ꯇꯣꯂꯣꯞꯇꯣ ꯋꯥꯡꯒꯅꯤꯕ ꯁꯤꯗꯒꯤꯗꯤ
ꯇꯧꯕ ꯌꯥꯏꯅ ꯑꯗꯨꯁꯨ ꯅꯪ
ꯎꯝ ꯑ ꯑꯗꯨꯅꯦ ꯑꯗꯨ ꯅꯣꯏ ꯅꯪꯅ ꯍꯥꯏꯕ ꯇ꯭ꯔꯦꯟꯅꯤꯡꯗꯨꯗꯤ ꯍꯥꯏꯗꯤ ꯃꯦꯅꯦꯖꯃꯦꯟ ꯀꯨꯝꯕꯒꯤꯗꯤ ꯌꯥꯏꯑꯕꯀꯣ ꯅꯪꯅ ꯑꯗꯨꯃꯥꯏꯅ ꯆꯠꯂꯁꯨ ꯍꯥꯏꯗꯤ ꯏꯟꯇꯔꯚ꯭ꯌꯨꯗꯨ ꯊꯣꯛꯇ꯭ꯔꯗꯤ ꯎꯄꯥꯏ ꯂꯩꯇꯦꯕ ꯅꯣꯏꯒꯤꯗꯨꯅ
ꯃꯥꯅꯦ ꯃꯥꯅꯦ
ꯑꯗꯨ ꯑꯗꯨ ꯅꯠꯇ꯭ꯔꯁꯨ ꯅꯪꯅ ꯑꯗꯨꯒꯤ ꯇ꯭ꯔꯦꯅꯤꯡ ꯂꯣꯏꯔꯗꯤ ꯒ꯭ꯔꯥꯎꯟ ꯏ꯭ꯁꯇꯥꯐ ꯀꯨꯝꯕ ꯃꯦꯅꯦꯖꯃꯦꯟꯒꯨꯝꯕꯗꯤ ꯏꯂꯥꯏ ꯂꯥꯏꯅ ꯆꯪꯕ ꯌꯥꯔꯅꯦꯕꯗꯣ ꯇꯝꯈ꯭ꯔꯗꯤ
ꯃꯥꯅꯦ ꯑꯩꯅ ꯑꯩꯅ ꯈꯜꯂꯤꯗꯨꯒ ꯈꯤꯇ ꯑꯁꯤꯗꯨꯅ ꯈꯤꯇꯪ ꯋꯥꯡꯕꯥ
ꯅꯪꯒꯤ ꯋꯥꯡꯕꯗꯣ ꯐꯪꯗ꯭ꯔꯁꯨ ꯅꯦꯝꯕꯗꯨꯗꯤ ꯐꯪꯒꯅꯤ ꯍꯥꯏꯕ ꯑꯩꯅ ꯍꯥꯏꯕꯗꯤ ꯒ꯭ꯌꯥꯟ ꯇꯥꯕ꯭ꯔꯥ
ꯑꯝ
ꯄꯨꯔꯥ ꯅꯪꯒꯤꯗꯣ ꯐꯪꯗ꯭ꯔꯁꯨ ꯑꯃꯗꯤ ꯑꯃꯥ ꯃꯦꯅꯦꯁꯃꯦꯟ ꯀꯨꯝꯕ ꯍꯣꯇꯦꯜꯒꯨꯝꯕꯀꯣ ꯐꯪꯒꯅꯤ ꯍꯥꯏꯕ
ꯑꯩꯅ ꯑꯗꯣ ꯇꯧꯅꯤꯡꯗꯕꯒꯤꯅꯤꯅꯦ ꯅꯪꯁꯨ ꯇꯧꯕ ꯌꯥꯏꯅ ꯑꯗꯨꯗꯤ
ꯎꯝ ꯑꯩ ꯑꯪ ꯑꯗꯨꯒꯨꯝꯕꯗꯣ ꯑꯩꯗꯤ ꯃꯊꯛ ꯄꯥꯏꯕꯒꯤꯗꯣ ꯑꯁ ꯑꯩꯗꯤ ꯐꯪꯉꯣꯏ ꯈꯪꯉꯤ ꯑꯩꯗꯤ ꯁꯨꯡꯐꯪ ꯐꯪꯉꯣꯏ ꯊꯣꯛ ꯊꯣꯛꯁꯨ ꯊꯣꯛꯔꯣꯏꯕ ꯇ꯭ꯔꯦꯅꯤꯡ ꯆꯠꯂꯁꯨ ꯑꯗꯨꯗꯤ
ꯁꯨ ꯀꯌꯥꯝ ꯄꯥꯝꯗꯧ ꯃꯥꯥꯏ ꯀꯩ ꯀꯧꯒꯦꯔꯣ
ꯑꯗꯨꯗꯤ ꯏꯃꯥꯟꯅꯕꯤ ꯑꯃ ꯑꯗꯨꯗꯤ
ꯏꯃꯥꯟꯅꯕꯤ ꯑꯃꯗꯨꯗꯤ ꯍꯥꯏꯗꯤ ꯑꯁ ꯈꯪꯗꯦꯗꯥ ꯑꯁ ꯃꯤꯅ ꯇꯧꯕꯗꯨꯗꯤ ꯐꯖꯅ ꯉꯥꯡꯕ ꯍꯩꯕ ꯄꯨꯔꯥ ꯏ꯭ꯁꯃꯥꯔ꯭ꯠꯇ ꯏ꯭ꯁꯃꯥꯔ꯭ꯠꯅꯤꯍꯦ
ꯑꯗꯨ ꯑꯣꯏꯔꯁꯨ ꯃꯥꯁꯨ ꯍꯟꯗꯛ ꯃꯔꯛ ꯇꯝꯅꯤꯡꯗꯕ ꯃꯥꯜꯂꯦ ꯑꯃꯨꯛ
ꯑꯁ ꯃꯥꯗꯣ ꯇꯝꯕꯤꯔꯒ ꯊꯣꯛꯇ꯭ꯔꯗꯤ ꯄꯩꯁꯥ ꯇꯤꯡꯅꯕꯅꯦ ꯑꯃꯨꯛ ꯈꯟꯅꯤꯕ ꯃꯗꯣ ꯈꯜꯂꯦꯕ ꯈꯪꯕ꯭ꯔꯥ ꯗꯨꯃꯥ꯭ꯏꯟ ꯈꯟꯕꯒꯤꯅꯦꯕꯥ
ꯑꯩꯅ ꯅꯍꯥꯟ ꯑꯩꯈꯣꯏ ꯀꯣꯏꯕ ꯆꯠꯄ ꯅꯨꯃꯤꯠꯇ ꯇꯧꯁꯤꯔꯥ ꯇꯧꯒꯗ꯭ꯔꯣ ꯍꯥꯏꯔꯒ ꯑꯁ ꯈꯪꯗ꯭ꯔꯦꯗ ꯑꯩ ꯑꯃꯨꯛ ꯇꯧꯅꯤꯡꯗꯕ ꯑꯗꯨꯝ ꯇꯧꯋꯦ ꯍꯥꯏ
ꯃꯥꯗꯤ ꯃꯤꯅ ꯑꯗꯨꯃꯥꯏꯅ ꯇꯧꯋꯦ ꯍꯥꯏ ꯗꯤ ꯑꯃꯨꯛ ꯇꯧꯅꯤꯡꯗꯕ ꯃꯤꯅ ꯑꯗꯨꯃꯥꯏꯅ ꯇꯧꯋꯦ ꯍꯥꯏꯔꯗꯤ ꯑꯃꯨꯛ ꯇꯧꯅꯤꯡꯕꯀꯣ ꯑꯗꯨꯃꯥꯏꯅ ꯇꯧꯕꯅꯤ ꯃꯥꯗꯤ
ꯅꯍꯥꯟꯗꯤ ꯑꯁ ꯌꯥꯝ ꯂꯥꯏꯅ ꯍꯥꯏꯔꯝꯃꯦ
ꯎꯝ ꯂꯥꯏꯅ ꯍꯥꯏꯔꯝꯃꯦ ꯍꯥꯏꯗꯅ ꯍꯥꯟ ꯃꯣꯏ ꯒꯤꯞꯁꯟ ꯃꯄꯥꯗꯣ
ꯑꯥ
ꯑꯗꯨꯅ ꯑꯁ ꯌꯥꯝ ꯄꯪꯕꯁꯨ ꯍꯣꯔꯦꯟ ꯅꯨꯄꯤꯁꯨ ꯁꯨꯃꯥꯏꯅ ꯇꯧꯕꯒꯤ ꯑꯗꯨꯃꯥꯏꯅ ꯈꯣꯂꯤꯅꯦ ꯑꯗꯨꯃꯥꯏ ꯌꯥꯝ ꯄꯪꯕ ꯃꯤꯅꯦ ꯈꯣꯟ ꯑꯗꯨꯝ ꯊꯣꯛꯑꯦ ꯀꯩꯅꯣ ꯍꯥꯏꯕꯤꯕꯒꯤ ꯃꯥꯁꯨ ꯌꯥꯝ ꯂꯥꯏ ꯈꯟꯈꯤꯕ ꯂꯥꯏꯕꯗꯤ ꯅꯠꯇꯦꯕ ꯑꯗꯨꯒꯨꯝꯕꯗꯣ ꯇꯣ ꯃꯤꯁꯨ ꯌꯥꯝꯕꯅꯤꯅꯀꯣ ꯐꯖꯅ
ꯂꯤꯁꯤꯡ ꯂꯤꯁꯤꯡꯗ ꯀꯩꯅꯣ ꯈꯜꯂꯤꯗꯨꯕꯨ ꯈꯤꯇꯪ ꯎꯝ
ꯑꯗꯨꯅꯦ
ꯄꯩꯁꯥꯁꯨ ꯌꯥꯝ ꯆꯪꯉꯦꯕ ꯑꯗꯨꯒꯤ ꯌꯨꯅꯤꯐ꯭ꯔꯣꯝꯒꯤꯐꯥꯎ ꯎꯝ
ꯇ꯭ꯔꯦꯅꯤꯡ ꯊꯥꯔꯇꯤ ꯐ꯭ꯔꯣꯠ ꯇꯤ ꯑꯃꯨꯛ ꯌꯥꯎꯔꯤꯕ ꯃꯤ ꯂꯩꯑꯦ ꯃꯣꯏꯒꯤꯗꯣ ꯑꯗꯨꯒ ꯊꯣꯛꯈꯤꯕꯁꯨ ꯂꯩꯌꯦꯕꯀꯣ
ꯎꯝ ꯑꯩꯁꯨ ꯑꯗꯨ ꯇꯧꯁꯤꯔꯥꯅ ꯈꯟꯕꯅꯦ ꯁꯤ
ꯅꯪꯒꯤꯗꯣ ꯑ ꯇꯧꯕ ꯌꯥꯗꯕꯩ ꯇꯝꯃꯁꯨ ꯑꯗꯨ ꯐꯪꯗ꯭ꯔꯁꯨ ꯃꯈꯥ
ꯈꯔ ꯅꯦꯝꯕꯒꯤꯗꯤꯕꯣ ꯑꯗꯨꯝ ꯏꯟꯇꯔꯚꯤꯌꯨꯗꯤ
ꯑꯝ
ꯏꯟꯗꯔꯚ꯭ꯌꯨꯗꯤ ꯌꯥꯝ ꯆꯠꯄ ꯌꯥꯏꯑꯦꯕ ꯑꯗꯨ ꯈꯛꯇꯪ ꯅꯠꯇ꯭ꯔꯁꯨ
ꯎꯝ ꯋꯥ ꯍꯥꯟꯅ ꯐꯖꯅ ꯈꯪꯈꯤꯒꯦ ꯑꯗꯨ ꯂꯣꯏꯔꯒ ꯑꯩ ꯆꯍꯤ ꯀꯩꯅꯣ ꯇꯧꯔꯦꯕ ꯑꯗꯨ ꯆꯞ ꯆꯥꯔꯦꯕ ꯑꯩꯒꯤꯗꯣ
ꯎꯝ ꯑꯁ ꯒ꯭ꯌꯥꯟ ꯇꯥꯗꯦ ꯑꯩ ꯇꯝꯅꯤꯡꯕꯁꯨ ꯂꯩꯇ꯭ꯔꯦ
ꯑꯩꯒꯤ ꯋꯥꯈꯜꯅ ꯁꯤ ꯑꯦꯛꯖꯥꯝ ꯂꯣꯏꯔꯒ ꯋꯥ ꯉꯥꯡꯕꯒꯤꯗꯣ
ꯑꯩꯗꯤ ꯑꯁꯤ ꯂꯣꯏꯔꯒ ꯀꯩꯅꯣ ꯗꯨꯀꯥꯟ ꯐꯝꯁꯤꯔꯥ ꯇꯧꯕꯅꯤ
ꯑꯩꯒꯤ ꯋꯥꯈꯜꯅ ꯁꯤ ꯂꯣꯏꯔꯒ ꯎꯝ ꯋꯥ ꯉꯥꯡꯕꯒꯤꯗꯣ
ꯎꯝ ꯈꯪꯉꯤꯅꯦ
ꯆꯝ ꯑ ꯇꯝꯕ ꯆꯠꯂꯒ ꯑꯩꯒꯤ ꯊꯥ ꯌꯧꯁꯤꯜꯂꯛꯄꯒꯗꯣ ꯑꯩꯅ ꯆꯪꯒꯦ ꯇꯧꯕ ꯑꯗꯣ ꯈꯪꯗꯦ
ꯆꯍꯤ ꯁꯨꯗ꯭ꯔꯗꯤ ꯇ꯭ꯔꯦꯅꯤꯡꯁꯨ ꯌꯥꯎꯕ ꯌꯥꯗꯕ꯭ꯔꯣ
ꯌꯥꯏꯗ ꯑꯗꯨꯗꯤ
ꯏꯟꯇꯔꯚꯤꯌꯨꯒꯤ ꯋꯥꯅꯦꯕ ꯇ꯭ꯔꯦꯅꯤꯡꯗꯤ ꯆꯪꯕ ꯌꯥꯏꯌꯦꯕ ꯏꯟꯇꯔꯚꯤꯌꯨꯒꯤ ꯋꯥꯅꯦꯕ
ꯎꯝ
ꯑꯁ ꯅꯍꯥꯟꯗꯣ ꯑꯩ ꯁꯤꯝꯒꯤ ꯀꯩꯅꯣ ꯃꯣꯏ ꯂꯩꯌꯦꯕꯀꯣ
ꯀꯩ ꯍꯥꯏꯕꯥ
ꯏꯟꯄꯣꯔꯦꯝ ꯀꯨꯝꯅ ꯃꯣꯏ ꯁꯤꯝ ꯍꯥꯏꯕ ꯑꯃ ꯂꯩꯌꯦꯕꯀꯣ
ꯎꯝ
ꯀꯩꯅꯣ ꯃꯦꯅꯦꯖꯃꯦꯟꯒꯨꯝꯕ ꯇꯝꯐꯝ ꯂꯩꯌꯦꯕ
ꯎꯝ
ꯑꯩꯅ ꯇꯧꯔꯤꯖꯝꯒꯤ ꯍꯪꯕ
ꯎꯝ
ꯕꯤ ꯑꯦꯁ ꯁꯤ ꯇꯝꯗꯣꯏꯔꯣ ꯗꯤꯄ꯭ꯂꯣꯃꯥ ꯇꯝꯗꯣꯏꯔꯣꯅ ꯑꯩꯉꯣꯟꯗ ꯍꯪꯉꯛꯄ ꯑꯩꯅ
ꯎꯝ
ꯍꯪꯅꯤꯡꯕꯩ ꯑꯃꯨꯛ ꯍꯪꯕꯤꯕꯗꯣ ꯃꯣꯏꯅ ꯀꯣꯜ ꯇꯧꯔꯛꯄ ꯑꯩꯅ ꯇꯨꯌꯦꯜꯐ ꯂꯣꯏꯗ꯭ꯔꯤ ꯑꯣ ꯑꯣ ꯇꯨꯌꯦꯜꯐ ꯂꯣꯏꯔꯀꯥꯟꯗ ꯑꯗꯨꯝ ꯇꯞꯅ ꯂꯥꯛꯑꯣ ꯌꯥꯒꯅꯤ
ꯎꯝ ꯈꯪꯗ꯭ꯔꯦꯗ